ꯇꯥꯏꯌꯦ
ꯈꯪꯗ꯭ꯔꯦꯗ ꯑꯩꯁꯦ ꯁꯨꯝ ꯂꯩꯔꯝꯕꯅꯦ ꯁꯨꯝ ꯍꯤꯞꯄꯒ ꯂꯩꯔꯝꯕꯅꯦ
ꯁꯨꯝ ꯍꯤꯄꯒ ꯇꯨꯝ ꯑꯦ ꯃꯤꯅ ꯍꯥꯏꯔꯛꯄ ꯅꯪꯁꯨ ꯋꯥꯔꯤ ꯇꯥꯔꯤꯅꯤꯅꯦ
ꯍꯣꯏ ꯑꯩ ꯑꯩ ꯃꯤꯅ ꯍꯥꯏꯔꯛꯄ ꯋꯥꯔꯤꯗ ꯇꯥꯕ ꯅꯠꯇꯅꯅꯦ ꯑꯩ ꯑꯩꯅ ꯂꯤꯒꯦ ꯇꯧꯕꯁꯦ ꯌꯥꯗꯕ ꯌꯥꯗ꯭ꯔꯦ ꯀꯃꯥꯏ ꯇꯧꯗꯣꯏꯅꯣ ꯈꯪꯗ꯭ꯔꯦ ꯊꯤꯡꯉꯦ ꯊꯤꯡꯉꯦ ꯍꯣꯏ ꯃꯣꯏꯅ ꯊꯤꯡꯉꯦ ꯌꯥꯝ ꯇꯜꯂꯦ ꯑꯩ ꯌꯥꯝ ꯇꯜꯂꯦ
ꯀ꯭ꯔꯤꯗꯤ ꯎꯄꯥꯏ ꯂꯩ
ꯀꯔꯤꯗꯤ ꯎꯄꯥꯏ ꯂꯩ ꯁꯨ ꯋꯥꯔꯤ ꯑꯩꯅ ꯋꯥꯔꯤ ꯂꯤ ꯑꯩꯅ ꯋꯥꯔꯤ ꯆꯥꯗ꯭ꯔꯤꯌꯦ ꯑꯩꯅ ꯋꯥꯔꯤ ꯂꯤꯕꯗꯣ
ꯎꯝ ꯎꯝ
ꯁꯨꯗ꯭ꯔꯤꯕꯀꯣ
ꯎꯝ
ꯑꯗꯨꯒ ꯀꯩꯒꯤꯅꯣ ꯈꯪꯗꯦ ꯌꯥꯝ ꯅꯨꯉꯥꯏꯇꯦ ꯊꯃꯣꯏꯁꯦ
ꯑꯣ ꯅꯨꯡꯉꯥꯏ ꯅꯨꯡꯉꯥꯏꯕ ꯃꯤ ꯊꯤꯌꯣ ꯑꯗꯨꯗꯤ
ꯑꯗꯣ ꯌꯥꯗꯦꯅꯦ ꯑꯝꯇꯥ
ꯑꯥ
ꯑꯩꯒꯤꯅ ꯌꯥꯗ꯭ꯔꯤꯅꯦꯕ
ꯑꯣ ꯑꯩꯗꯤ ꯉꯁꯤꯒꯤ ꯃꯨꯛ ꯂꯣꯏꯔꯛꯑꯥꯅꯤ
ꯑꯣ ꯗꯥꯁ ꯎꯝ ꯗꯥꯁꯥ
ꯀꯩ ꯃꯊꯦꯜꯕꯨꯗꯤ ꯁꯥꯏꯔꯒꯦ ꯊꯣꯡꯕꯤꯔꯒꯦ
ꯎꯝ ꯁꯥꯏꯗꯤ ꯁꯥꯏꯗ꯭ꯔꯦ ꯑꯗꯣ ꯀꯩ ꯃꯊꯦꯜ ꯊꯣꯡꯕ ꯖꯠꯅꯣ ꯈꯪꯗꯦꯌꯦ ꯏꯅꯝꯃꯅ ꯊꯣꯡꯕꯅꯦꯕ
ꯑꯣ ꯑꯣ ꯅꯝꯃꯥꯅ ꯊꯣꯡꯉꯥꯗꯤ ꯃꯍꯥꯎ ꯂꯩꯔꯝꯒꯗꯧ ꯃꯥꯜꯂꯦ
ꯑ ꯑꯗꯨꯕꯨꯗꯤ ꯏꯅꯝꯃꯒꯤ ꯈꯨꯠ ꯍꯥꯏꯔꯦꯗꯅ
ꯀꯩ ꯍꯥꯏꯁꯤꯔꯥ ꯌꯨꯝ ꯄꯥꯜꯂꯑꯕꯒꯤ ꯑꯦꯛꯁꯄꯤꯔꯤꯌꯦꯟꯁꯇꯣ ꯑꯃꯨꯛ ꯇꯣꯡꯉꯥꯟ ꯂꯩꯔꯦꯕ ꯃꯣꯏꯗ
ꯑꯣꯏ ꯃꯥꯥꯅꯦ ꯅꯪ ꯌꯥꯝ ꯈꯪꯉꯦ ꯀꯃꯥꯏ ꯇꯧꯔꯤꯅꯣ
ꯍꯥꯟꯅ ꯈꯪꯗ꯭ꯔꯗꯤ ꯌꯥꯗꯕ ꯇꯨꯡꯒꯤ ꯇꯨꯡꯒꯤ ꯁꯦꯝꯕꯤꯔꯒꯦ ꯇꯧꯕ ꯑꯩꯖꯨ ꯑꯩ
ꯑꯣꯍꯣ ꯍꯣꯏ ꯍꯣꯏ ꯍꯣꯏ ꯉꯟꯅ ꯁꯦꯝꯀꯤꯗꯣꯒ ꯃꯥꯂꯦꯍꯦ
ꯑꯩꯔꯣ ꯑꯏ ꯉꯟꯅ ꯁꯦꯝꯃꯒ ꯂꯩꯕꯅ ꯈꯤꯇꯪ ꯐꯒꯗꯕ ꯃꯥꯜꯂꯦ
ꯉꯟꯒꯅꯨ ꯉꯟꯒꯅꯨ ꯉꯜꯂꯒ ꯀꯩꯝ ꯀꯥꯟꯅꯗꯕꯅꯦꯀꯣ ꯋꯥ ꯋꯥꯅꯕꯅꯦ
ꯑ ꯐꯒꯤꯅꯦꯗ ꯀꯨꯟꯊ꯭ꯔꯥꯃꯨꯛ ꯌꯧꯗ꯭ꯔꯤ ꯐꯥꯎꯗꯤ ꯇꯧꯈꯤꯔꯣꯏ
ꯍꯣꯏꯅꯦ
ꯎꯝ
ꯁꯤ ꯃꯉꯥꯏꯔꯦ ꯀꯩꯅꯣ
ꯁꯤꯗꯤ ꯀꯩ ꯑꯗꯨꯝ ꯌꯨꯝꯗ ꯂꯩꯒꯗ꯭ꯔꯣ ꯅꯠꯇ꯭ꯔꯒ ꯆꯕꯛ ꯆꯠꯊꯣꯛ ꯖꯤꯟ ꯇꯧꯒꯗꯕ ꯂꯩꯕ꯭ꯔꯣ
ꯆ ꯂꯣꯏꯌꯦ ꯁꯨꯝ ꯂꯩꯒꯅꯤ ꯌꯨꯝꯗ
ꯑꯣ ꯁꯨꯝ ꯂꯩꯔꯗꯤ ꯐꯩꯅ
ꯍꯣꯏ
ꯕꯛ ꯆꯠꯄꯁꯨ ꯇꯜꯂꯦ ꯈꯪꯗꯦꯗ ꯄꯥꯏꯗꯤ ꯂꯩꯇꯦꯗꯅ ꯍꯤꯡꯕ ꯀꯧꯔꯕꯅꯤꯅ ꯃꯤꯑꯣꯏꯕ ꯍꯥꯏꯔ ꯃꯤꯑꯣꯏꯕ ꯑꯣꯏꯔꯨꯔꯕꯅꯤꯅ ꯆꯨꯗꯕꯗꯤ ꯌꯥꯗꯦ ꯁꯨꯗꯤ ꯁꯨꯒꯅꯤ ꯑꯗꯨꯕꯨ ꯑꯁ ꯇꯟꯕꯁꯤꯅꯅꯦ ꯀꯩꯗꯤ ꯍꯥꯏꯔꯨꯅꯦ
ꯑꯩꯖꯨ ꯉꯁꯤ ꯂꯧ ꯆꯠꯀꯦ ꯇꯧꯕꯅꯦ ꯑꯗꯣ ꯋꯦꯠ ꯑ ꯋꯦꯗꯔ ꯈꯤꯇꯪ ꯌꯥꯗꯕꯒꯤ ꯑꯃꯨꯛ ꯇꯣꯛꯊꯣꯛꯄ
ꯑꯣ ꯑꯗꯨ ꯅꯣꯡ ꯆꯨꯕ꯭ꯔꯣ ꯑꯥꯗꯥ
ꯍꯣꯏ ꯃꯔꯛ ꯃꯔꯛ ꯃꯔ ꯃꯔꯛꯇꯆꯨ ꯃꯨꯛ ꯂꯦꯞ ꯑꯗꯨꯃꯥꯏ ꯇꯧꯕ
ꯆꯨꯗꯕ ꯃꯔꯝ
ꯑꯩꯁ ꯑꯃꯨꯛ ꯆꯠꯊꯣꯛꯑꯀꯥꯟꯗ ꯑꯃꯨꯛ ꯆꯨꯔꯗꯤ ꯐꯔꯛ ꯇꯥꯏꯗꯅ ꯆꯨꯕ ꯌꯥꯔꯣꯏꯗꯅ ꯆꯠꯊꯣꯛꯑꯖꯨ
ꯎꯝ
ꯑꯁ ꯉꯔꯥꯡ ꯅꯪꯒꯤ ꯃꯪꯗꯤ ꯀꯃꯥꯏꯟ ꯇꯧꯔꯒꯦ
ꯑꯩ ꯃꯪꯁꯦ ꯃꯪ ꯃꯪꯗꯤ ꯌꯥꯝ ꯅꯨꯉꯥꯏꯅ ꯄꯣꯊꯥꯈ꯭ꯔꯦ ꯍꯥꯏꯇꯥꯔꯦ
ꯅꯪꯗꯤ
ꯑꯁ ꯑꯩꯒꯤ ꯃꯪꯗꯤ ꯂꯣꯏꯔꯦꯍꯦ ꯀꯥꯏ ꯗ꯭ꯔꯥꯒꯣꯟ ꯍꯣꯏꯠ ꯗꯥꯏꯅꯣꯁꯣꯔ ꯍꯣꯏ ꯂꯣꯏ ꯎꯔꯑꯦ ꯀꯥꯏ ꯀꯥꯏꯗꯩ ꯂꯥꯏꯅꯣ ꯈꯪ
ꯑꯗꯨꯗꯤ ꯃꯪꯗ ꯌꯥꯝ ꯋꯥꯔꯝꯃꯅꯦꯕꯣ
ꯑꯁ ꯋꯥꯗꯦꯗ ꯑꯃꯨꯛ ꯑꯗꯨꯃꯥꯏ ꯇꯧꯔꯒ ꯀꯣ ꯑꯗꯨ ꯁꯥ ꯑꯅꯤꯗꯣ ꯑꯃꯨꯛ ꯃꯤ ꯑꯣꯜꯂꯒ ꯂꯩꯁꯥꯕꯤꯅꯤ ꯑꯣꯜꯂꯒ ꯑꯩ ꯇꯨꯡ ꯀꯣꯏꯏꯟ ꯏꯟꯅꯔꯛ ꯄꯥ
ꯑꯗꯨꯗꯤ
ꯑꯃꯨꯛ ꯀꯣꯏꯏꯟ ꯏꯟꯅꯔꯛꯑꯒ ꯃꯣꯏꯗꯣ ꯅꯨꯡꯁꯥ ꯃꯄꯥꯟꯗ ꯊꯣꯛꯑꯗꯤ ꯃꯣꯏꯗ ꯑꯃꯨꯛ ꯀꯩ ꯍꯥꯏꯁꯤꯔꯥ ꯃꯣꯏꯒꯤ ꯗ꯭ꯔꯥꯒꯣꯟ ꯗꯥꯏꯅꯣꯁꯣꯔ ꯀꯩꯀꯥꯗ ꯑꯃꯨꯛ ꯑꯣꯜꯂꯛꯀꯦ ꯇꯧꯕ ꯑꯁ ꯃꯪ ꯖꯥꯠ ꯖꯥꯠꯅꯤ ꯉꯔꯪ
ꯑꯗꯨꯑꯣꯏꯗꯤ ꯌꯥꯝ ꯌꯥꯝ ꯂꯨꯔꯦꯅꯦꯍꯦ ꯑꯁꯦꯡꯕꯗꯁꯨ ꯏꯟꯅꯅꯤꯀꯣ ꯆꯦꯛꯁꯤꯜꯂꯨꯀꯣ
ꯍꯥ
ꯆꯦꯛꯁꯤꯟꯕꯁꯤꯅ ꯈ꯭ꯋꯥꯥꯏꯗꯒꯤ ꯐꯩꯌꯦ
ꯍꯣꯏ ꯍꯣꯏ ꯃꯪꯗꯐꯥꯎ ꯆꯦꯛꯁꯤꯜꯂꯤꯅꯤ ꯀꯩꯔꯣ ꯉꯥꯍꯥꯛ ꯂꯩꯔꯒ ꯑꯃꯨꯛ ꯃꯪꯗ ꯑꯃꯨꯛ ꯆꯦꯟꯖ ꯇꯧꯔꯛꯄ ꯍꯣꯡꯂꯛꯄ ꯀꯥꯏꯗꯩꯔꯣ ꯈꯪꯗꯦ ꯒꯥꯔꯤ ꯀꯣꯏꯄꯥꯏ ꯄꯥꯏꯔꯦ
ꯑꯣ
ꯃꯪꯁꯦ ꯖꯥꯗꯤ ꯖꯥꯠ ꯖꯥꯅꯤꯍꯦ
ꯑꯁ ꯑꯥ ꯋꯥꯡ ꯋꯥꯡꯅꯤꯉꯥꯏ ꯑꯣꯏꯔꯝꯃꯤꯗꯨꯗꯤ ꯃꯪꯗ ꯄꯥꯏꯕ ꯈꯣꯠꯄꯁꯦ
ꯋꯥꯡꯉꯦ ꯍꯥꯏꯕꯅꯤ
ꯑꯁ ꯄꯥꯏꯕꯒꯤ ꯃꯪꯗꯤ ꯌꯥꯝ ꯃꯪꯉꯦ ꯑꯗꯨ ꯋꯥꯡꯗꯤ ꯋꯥꯡꯊꯣꯔꯛꯇꯦꯗ ꯑꯣꯏꯗꯦꯗ ꯑꯩꯉꯣꯟꯗꯗꯤ ꯄꯥꯟꯗꯦꯕꯣ ꯑꯗꯨꯒꯤꯗꯣ
ꯑꯣ ꯅꯦꯝꯕ꯭ꯔꯣ ꯍꯥꯏꯁꯦ
ꯑꯁ ꯅꯦꯝꯃꯟꯗꯅ ꯌꯥꯗ꯭ꯔꯦꯅꯦ
ꯑ
ꯗꯣꯖꯔ ꯃꯥꯜꯂꯑꯅꯤ ꯉꯥꯍꯥꯛ ꯂꯩꯔ ꯎꯝ ꯉꯥꯍꯥꯛ ꯂꯩꯔꯗꯤ ꯗꯣꯖꯔ ꯃꯥꯜꯂꯑꯅꯤ
ꯑꯗꯣ ꯉꯁꯤꯗꯤ ꯂꯧ ꯆꯠꯇ꯭ꯔꯕꯅꯦꯅ ꯀꯩꯀꯩ ꯇꯧꯒꯦꯅꯗꯤ ꯈꯜꯂꯦ
ꯑꯁ ꯂꯧꯛ ꯆꯠꯇ꯭ꯔꯕꯅꯤꯅ ꯀꯩꯀꯩꯕꯨ ꯇꯧꯔꯨꯅꯤ ꯋꯦꯗꯔꯁꯨ ꯌꯥꯗꯕꯅꯤꯅ ꯗꯨꯝ ꯐ꯭ꯔꯤꯗꯥꯥ ꯑꯃꯨꯛ ꯂꯩꯊꯣꯛꯄ ꯍꯥꯏꯕꯗꯨ ꯑꯃꯨꯛ ꯑꯣꯏꯔꯦ
ꯎꯝ ꯑꯣ ꯑꯣ
ꯌꯥꯗ꯭ꯔꯦꯅꯦ ꯍꯧꯖꯤꯛꯀꯥꯟꯖꯦ ꯑꯩꯈꯣꯏꯔꯣꯝꯗꯗꯤ
ꯑꯥ ꯎꯝ
ꯃꯔꯛ ꯃꯔꯛꯇ ꯀꯩꯗꯧꯋꯦ ꯍꯥꯏꯕ꯭ꯔꯣ
ꯇꯥꯕ꯭ꯔꯣ
ꯑꯧ ꯇꯥꯏꯌꯦ
ꯀꯤꯝ ꯇꯧꯗꯅ ꯁꯨꯝ ꯂꯩꯕꯁꯨ ꯐꯩꯌꯦ ꯍꯥꯏ ꯍꯥꯏꯕꯅꯤꯗ
ꯑꯣ ꯑꯗꯨꯅ ꯏꯁꯥꯁꯨ ꯐꯩ ꯍꯥꯏꯌꯦ ꯑꯗꯨꯗꯨꯗꯤ
ꯍꯣꯏ ꯌꯥꯝ ꯍꯦꯟꯖꯤꯟꯅ ꯁꯨꯝꯃꯜꯂꯁ
ꯑꯁ ꯑꯥ
ꯅꯪ ꯋꯥ ꯍꯥꯟꯅ ꯉꯥꯡꯕꯗꯒꯤ ꯑꯩ ꯍꯥꯏ ꯑꯣ ꯅꯪꯒꯤ ꯑꯗꯨꯝ ꯐꯖꯟ ꯇꯥꯏꯌꯦ
ꯑꯗꯣ ꯑꯩꯅ ꯑꯩꯅ ꯍꯥꯏꯕ ꯂꯣꯏꯔ ꯃꯇꯨꯡꯗ ꯑꯩꯅ ꯍꯥꯏꯕ ꯂꯣꯏꯔ ꯃꯇꯨꯡꯗꯅꯦ
ꯑꯥ
ꯅꯪ ꯀꯣꯟ ꯀꯣꯟꯅ ꯍꯦꯛ ꯍꯥꯏꯔꯛꯑꯦꯕꯀꯣ
ꯑ
ꯑꯗꯣ ꯑꯩꯒꯤ ꯋꯥꯁꯤ ꯌꯥꯝ ꯇꯞꯅ ꯆꯠꯂꯤꯔꯥ ꯅꯠꯇ꯭ꯔꯒꯅ ꯅꯪꯒꯤ ꯈꯣꯟꯅ ꯎꯝ ꯅꯪꯒꯤ ꯈꯣꯟꯒꯤ ꯑꯗꯨꯝ ꯂꯥꯛꯄ ꯃꯥꯜꯂꯦꯗꯅ ꯑꯗꯣ ꯑꯩꯅ ꯋꯥ ꯉꯥꯡꯕꯗꯣ
ꯎꯝ ꯐꯖꯅ ꯇꯥꯏꯌꯦ ꯅꯪꯅ ꯉꯥꯡꯕꯗ ꯑꯣ ꯅꯪ ꯉꯔꯥꯡꯗꯤ ꯄꯨꯡ ꯀꯌꯥꯗ ꯇꯨꯝꯒꯦ
ꯄꯨꯡ ꯑꯅꯤ ꯑꯍꯨꯝ ꯈꯗꯥꯡꯁꯦ ꯆꯣꯛꯊꯩ ꯌꯦ ꯍꯥꯏꯁꯤꯅꯤ ꯌꯥ ꯐꯦꯡꯉꯦ ꯑꯗꯨꯒꯤ ꯑꯌꯨꯛ ꯌꯥ ꯍꯧꯕ ꯉꯝꯗꯦ ꯑꯌꯨꯛ ꯄꯨꯡ ꯃꯥꯄꯟ ꯇꯥꯕꯗꯅꯦ ꯍꯧꯗꯣꯔꯛꯑꯦꯕꯀꯣ
ꯎꯝ ꯑ
ꯑꯗꯣ
ꯄꯨꯡ ꯇ꯭ꯔꯥꯃꯥꯊꯣꯏ ꯍꯥꯏꯕ꯭ꯔꯥ ꯇ꯭ꯔꯥꯅꯤꯊꯣꯏ ꯍꯥꯏꯕ꯭ꯔꯥ ꯀꯔꯝꯕꯔ ꯇꯨꯋꯦꯞ ꯀꯔꯝꯕꯅ ꯑꯦꯂꯕꯦꯟꯅꯣ ꯀꯥꯎꯒ꯭ꯔꯦꯅꯦ
ꯇꯔꯥꯅꯤꯊꯣꯏ ꯁꯤꯅ ꯄꯨꯡ ꯇꯔꯥꯃꯥꯊꯣꯏꯗꯣ
ꯑ
ꯈꯪꯗ꯭ꯔꯦꯗ ꯇꯧꯔꯤꯁꯦ ꯋꯥꯅ ꯍꯥꯏꯔꯨꯔꯒ ꯀꯥꯥꯟꯅ ꯀꯥꯟꯅꯔꯨꯏꯗꯣꯏꯔ